ꯑꯥ
ꯎꯝ ꯅꯪꯒꯤꯕꯣꯒꯨꯝꯕ ꯇꯤꯐ ꯋꯥꯀꯒꯨꯝꯕ ꯌꯦ꯭ꯔꯦ
ꯌꯦꯡꯉꯦ ꯑꯗꯨ ꯌꯥꯝ ꯇꯣꯏꯅꯗꯤ ꯌꯦꯡꯗꯦ ꯐꯤꯐꯥ ꯋꯥꯔꯜ ꯀꯞꯇꯤꯀꯣ
ꯎ
ꯋꯥꯈꯜ ꯅꯨꯡꯉꯥꯏꯇꯦꯕ
ꯑꯣ ꯀꯔꯎꯕ ꯀꯦ
ꯍꯥꯏꯕꯗꯤ ꯅꯠꯇꯦ ꯁꯤꯔꯣꯡꯝꯒꯤ ꯅꯠꯇꯕ ꯐꯤꯐꯥ ꯋꯥꯔꯜ ꯀꯞꯇꯣ
ꯑ
ꯄꯔꯗꯤ ꯑꯗꯨꯝ ꯅꯨꯡꯁꯤꯕꯗꯣ ꯌꯦꯡꯕ ꯉꯝꯗꯦꯕ ꯑꯗꯨꯒꯤ
ꯍ ꯏꯃꯥꯏ ꯍꯏ ꯅꯨꯡꯁꯤꯀꯣ ꯎꯝ ꯍꯂꯣ ꯍꯣꯏ ꯑꯃꯔꯣ ꯂꯔꯁ ꯐ ꯑꯗꯨꯒ ꯃꯣꯏꯒꯤ ꯕꯣꯁ ꯅꯥꯕ ꯃꯇꯝꯒꯤ ꯔꯔꯤ ꯊꯦꯡꯃꯦꯟ ꯂꯩꯦꯕꯣ
ꯍꯣꯏ
ꯆꯈ꯭ꯔ ꯉ ꯂꯩꯗꯤ ꯐꯥꯗ꯭ꯔꯕꯥꯗꯇꯦ
ꯑꯗꯨꯗꯤ ꯍꯌꯦꯡ ꯍꯌꯦꯡꯁꯨ ꯎꯝ ꯀꯔꯤꯔꯣ ꯑꯁꯤ ꯑꯅꯤ ꯇꯥꯔꯦ ꯁꯇꯔꯗꯦꯒꯤꯗꯨꯁꯨ ꯐꯖ ꯐꯖꯕ ꯄꯨꯡ ꯃꯔꯤꯃꯛ ꯃꯈꯥꯏ ꯑꯃꯅ ꯄꯨꯡ ꯑꯍꯨꯝ ꯃꯈꯥꯏ ꯑꯗꯨꯗꯤ ꯑꯌꯨꯛꯇꯗꯤ ꯑꯩꯈꯣꯏ ꯀꯃꯥꯏꯅ ꯌꯦꯡꯒꯦꯔꯥ ꯍꯥꯏꯕꯅꯤꯗꯀꯣ
ꯍꯣꯏ ꯃꯥꯅꯦ ꯃꯣꯏꯒ ꯃꯐꯝꯗꯒ ꯑꯩꯈꯣꯏ ꯃꯐꯝꯒ ꯃꯅꯗꯕꯁꯦ
ꯍꯣꯏ ꯑꯗꯨꯗ ꯑꯣꯏꯕꯤꯅꯦ ꯍꯣꯏ ꯃꯣꯏꯗꯗꯤ ꯉꯥꯜꯂꯦꯕ ꯑꯩꯈꯣꯏꯗꯤ ꯅꯨꯡꯗꯥꯡꯗꯣ
ꯍꯣꯏ ꯊꯦꯡꯅꯩꯅ ꯑꯗꯨꯝ ꯊꯦꯡꯅ ꯑꯗꯨꯝ ꯌꯦꯡꯜꯂꯔꯗꯤꯦ ꯍꯌꯦꯡꯒꯨꯝꯕ ꯍꯧꯒꯠꯄ ꯀꯥꯟꯗ ꯋꯥꯕꯗꯣ ꯑꯗꯦꯜ ꯇꯧꯦ
ꯅꯍꯥꯟ ꯑꯃꯣꯠꯇꯣ ꯍꯦꯛ ꯍꯦꯛ ꯈꯨꯟꯕꯗꯣ ꯕꯣꯁ ꯅꯥꯐꯝꯗ
ꯑꯣ
ꯑꯗꯨꯗꯣ ꯌꯥꯝ ꯅꯨꯡꯁꯤꯕꯅꯦ
ꯎꯝ ꯃꯥꯏ ꯑꯩ ꯑꯗꯨꯝꯕꯣꯅ ꯀꯅ ꯁꯣꯛ ꯄꯥꯏꯖꯈꯥ ꯆ ꯂꯩꯦꯅꯀꯣ ꯑꯗꯨꯝ ꯇꯧꯗꯧ ꯅꯨꯡꯁꯤꯜꯔꯦ ꯃꯔꯛ ꯃꯔꯥꯡꯗ ꯑꯗꯨꯒ ꯑꯩꯈꯣꯏ ꯉ ꯁꯄꯣ ꯇꯧꯗꯣ ꯃꯔ ꯉ ꯇꯕꯗ
ꯑꯩꯈꯣꯏꯅ ꯎꯝ ꯑꯩꯈꯣꯏꯅ ꯁꯞꯄꯣꯔꯠ ꯇꯧꯕ ꯉꯝꯃꯁꯨ ꯑꯃ ꯄꯣꯄꯗꯣ ꯃꯣꯏꯗꯤ ꯈꯥꯂꯒꯦ ꯑꯃꯛ ꯆꯄ ꯅꯨꯡꯉꯥꯏꯇꯕ ꯁꯨꯃꯥꯏꯅ ꯇꯧꯕꯤꯒꯤꯀꯣ
ꯎꯝ ꯍꯣꯏ ꯃꯣꯏꯅ ꯅꯣꯏꯁꯨ ꯑꯥ ꯑꯥꯒꯤ ꯂꯥꯛꯔꯝꯅꯦꯕꯀꯣꯠꯁꯤꯅꯅꯦ
ꯑ ꯍꯣꯏ ꯑꯗꯨ ꯋꯥꯈꯜ ꯅꯥꯏꯌꯦꯕ ꯑꯗꯨꯒꯨꯝꯕꯗꯤ
ꯂꯔ ꯀꯅꯤ ꯀꯂꯂꯝ ꯀꯔ ꯍꯥꯏꯥꯏ ꯀꯂꯝꯠ ꯆ ꯃꯖ ꯅꯨꯡꯉꯥꯏꯇ ꯃꯁꯤꯁꯤꯦ ꯃꯔ ꯀꯗ ꯇꯧꯗ
ꯍꯣꯏ ꯍꯣꯏ ꯑꯗꯨꯅꯦ
ꯆꯕꯔꯥ
ꯍꯣꯏ ꯇꯥꯏꯌꯦ
ꯎ ꯑꯗꯣ ꯅꯪꯗꯤ ꯁꯀꯨꯜꯒꯨꯝꯕ
ꯑꯩ ꯂꯣꯏꯅ ꯂꯣꯏꯔꯦ
ꯑꯣ ꯌꯥꯝ ꯐꯦꯂꯦ ꯑꯗꯣ ꯅꯪ ꯀꯦ ꯑꯩꯁꯨ ꯂꯣꯏꯔꯦ ꯑꯗꯨꯒ ꯅꯪꯗꯤ ꯀꯤꯔꯤ ꯀꯦꯝ ꯀꯨꯝꯕ ꯄꯥꯡꯝꯕ꯭ꯔꯥ
ꯒꯦꯦꯝ꯭ꯔꯣ
ꯑꯥ
ꯒꯦꯝ ꯄꯝꯝꯕꯁꯦ ꯦꯝꯁꯦ ꯄꯥꯝꯕ ꯂꯩꯥꯏꯇꯦꯅꯦ ꯋꯥꯟꯗ
ꯑꯣ ꯅꯟꯅꯁꯅꯥꯅꯤꯦ
ꯑꯩ ꯒꯦꯝꯁꯦ ꯑꯩꯅ ꯊꯤꯗꯣꯛꯅ ꯁꯥꯟꯅꯅꯤꯡꯕ ꯂꯩꯇꯕ ꯃꯥꯜꯂꯦꯗ ꯅꯪꯗꯤ
ꯎ ꯑꯩꯒꯤꯦꯣꯦ ꯑꯗꯤ ꯑꯩꯗꯤꯦꯣꯦ ꯍꯣꯁꯂꯅꯤꯦ
ꯑꯁ ꯚꯣꯂꯤꯕꯣꯜ ꯣꯜ ꯑꯃ ꯐꯥ ꯊꯦꯡꯕ ꯉꯝꯗꯦ ꯑꯩ
ꯎꯝ ꯅꯍꯥꯟꯗꯣꯈꯣꯏ ꯑꯩꯈꯣꯏ ꯃꯔꯅꯥ ꯇ ꯅꯨ ꯃ ꯑꯃ ꯂꯩꯕꯅꯦꯕꯀꯣ ꯑꯗꯨꯗꯣ ꯌꯦꯡꯕ ꯆꯠꯂꯦ ꯀꯕ ꯆꯂꯒ ꯅꯨꯄꯤꯗꯨꯁꯅꯥꯒꯅꯤ ꯑꯃꯣ ꯍꯥꯏꯔꯅꯦꯕꯀꯣꯗꯤ ꯅꯨꯄꯤꯁꯤ ꯅꯥꯔꯥꯟꯅ ꯇꯧꯗꯦ ꯍꯥꯏꯅꯀꯣ ꯑꯗꯨꯃꯥꯏꯅ ꯍꯥꯏꯕꯅꯦꯕ ꯑꯗꯨ ꯃꯣꯏꯅ ꯄꯣꯛ ꯑꯂꯥꯎ ꯇꯧꯈ꯭ꯔꯦꯕꯀꯣ ꯑꯗꯨꯒ ꯇꯧꯔꯔ ꯉ ꯑꯩꯗꯣ ꯎ ꯀꯁꯦ ꯑꯦꯁꯅ ꯀꯍ ꯔꯦꯡꯒꯥꯈ꯭ꯔꯝ ꯎꯝ ꯈꯪꯕꯁꯤꯡꯗꯣ ꯑꯗꯨ ꯌꯥꯝꯃꯤꯅ ꯅꯨꯡꯉꯥꯏꯔ ꯀꯣ
ꯍ
ꯑꯗꯨꯒ ꯑꯩ ꯐ꯭ꯔꯦꯟꯗꯣ ꯋꯥꯔꯤꯗꯣ ꯀꯧꯔꯦꯕꯀꯣ ꯁꯨꯃꯅꯦꯅ ꯀꯧꯔꯦꯒ ꯃꯣꯏꯁꯨ ꯀꯣ ꯍꯣꯏ ꯂꯥꯛꯀꯦ ꯍꯥꯏꯔꯦꯀ ꯂꯥꯛꯑꯦꯕꯀꯣ ꯂꯥꯛꯑꯔꯦ ꯑꯗꯣ ꯁꯤꯅꯥꯅꯤꯡꯉꯥꯏꯅꯦ ꯑꯗꯣ ꯁꯤꯅꯥꯕ ꯀꯥꯟꯗ ꯄꯣꯛꯑꯔꯦ ꯑꯗꯨ ꯅꯨꯃꯤꯠꯇꯀꯣ ꯍꯥꯏꯔꯀꯣ ꯁꯥꯕꯁꯤꯗꯤꯕꯀꯣ ꯈꯟꯐꯥꯎ ꯈꯟꯕꯤꯗꯕꯅꯤ ꯑꯗꯨꯃꯥꯏꯦ ꯁꯥ ꯑꯗꯣ ꯁꯅꯥꯕ ꯀꯥꯟꯇ ꯁꯅꯥꯕ ꯀꯥꯟ ꯌꯥ ꯑꯅꯦ
ꯅꯪꯗꯤ ꯌꯥꯝ ꯍꯩꯕ꯭ꯔꯥ
ꯃꯣꯏꯒꯤꯀꯍꯦ ꯌꯥꯝꯅꯗꯤ ꯍꯩꯇꯦ ꯑꯗꯨ ꯑꯣꯏꯔꯁꯨ ꯏꯁꯅꯥꯅꯤꯡꯕꯒꯤꯀꯣ ꯑ ꯅ ꯃꯅꯦ ꯌꯥ ꯌꯥ ꯃꯥꯅꯥ꯭ꯔ ꯑ ꯑꯣꯝ ꯕ ꯀꯥꯟꯗꯣ ꯑꯩꯈꯣꯏꯅ ꯐꯩꯖꯅ ꯁꯤꯅꯥꯔꯦ ꯐꯩꯖꯅ ꯁꯤꯅꯥꯔꯁꯨ ꯃꯤ ꯑꯩꯈꯣꯏꯗꯒꯤ ꯍꯦꯟꯅ ꯑꯗꯨꯝ ꯍꯩꯕ ꯂꯥꯛꯑꯦꯅꯀꯣ ꯑꯗꯨꯅ ꯑꯗꯨꯅꯦ ꯃꯣꯏꯅ ꯁꯤꯟꯅꯕꯗꯣ ꯑꯩ ꯂꯣꯏꯔꯕꯅꯤ ꯐꯖꯕꯅ ꯑꯩꯈꯣꯏꯒꯤ ꯂꯣꯏꯔꯦ ꯌꯥꯗ ꯃꯣꯏꯅꯗꯤ ꯍꯦꯦꯁ
ꯑꯥ
ꯌꯥꯝꯅ ꯎ ꯌꯥꯝꯅ ꯏꯪꯕ ꯅꯨꯡꯉꯥꯏ ꯑꯗꯨꯝ ꯍꯥꯏꯌꯦꯕ ꯁꯅꯕꯗꯣꯀꯣ ꯑꯩꯈꯣꯏꯅ ꯉꯝꯗ꯭ꯔꯁꯨ ꯃꯣꯏꯅ ꯂꯥꯛꯂꯒ ꯁꯅꯕ ꯃꯤꯅ ꯉꯝꯔꯒ ꯆꯠꯄꯗꯣ ꯌꯥꯝꯅ ꯐꯖꯩ ꯍꯥꯏꯗꯤ ꯅꯨꯡꯁꯤ ꯅꯨꯡꯁꯤꯕꯤꯀꯣ
ꯑꯗꯣ ꯀꯣ ꯇꯦꯅꯤꯁ
ꯑꯗꯨ ꯃꯔ ꯀꯌꯥꯥꯏꯁ ꯋꯥ ꯑꯃ ꯂ ꯀꯩꯅꯩꯅꯣ ꯅꯍꯥꯟꯗꯣ ꯀꯣ ꯑꯩꯈꯣꯏ ꯂꯩꯀꯥꯏꯗ ꯁ ꯇꯧꯅꯕ ꯑꯃ ꯂꯩꯔꯅꯦꯕꯀꯣ ꯑꯗꯣ ꯐꯨꯠꯕꯣꯜꯒꯤꯁꯨ ꯂꯩꯑꯦ ꯚꯣꯂꯤꯄꯣꯔꯒꯤꯁꯨ ꯂꯩꯑꯦꯀꯣ ꯂꯩꯔꯅꯦ ꯌꯥꯝ ꯂꯩꯔꯦ ꯑꯗꯨꯕꯨ ꯀ ꯍꯥꯏꯗ꯭ꯔꯦ ꯃꯣꯏꯅ ꯎ ꯅꯣꯏꯅ ꯅꯣꯏꯅ ꯏꯁ ꯅꯣꯏꯅ ꯏꯁꯅꯥꯅꯤꯡꯕꯁꯤꯡ ꯂꯣꯏꯅ ꯌꯥꯎꯕ ꯌꯥꯏ ꯍꯥꯏꯅ ꯍꯥꯏ ꯎꯝ ꯑꯗꯨꯗ ꯀꯄꯨꯔꯕꯣꯁꯅꯅꯥꯋꯦꯗꯣ ꯑꯩꯈꯣꯏ ꯃꯤꯁꯤꯡꯅ ꯎ ꯈꯨꯟꯒꯤ ꯁꯤꯡꯗꯣ ꯑꯩꯗꯣ ꯍꯥꯏꯔꯤꯕꯀꯣ ꯑꯩꯣꯏ ꯗꯗꯥꯁꯤꯡꯁꯨ ꯌꯥꯝ ꯁꯟꯅꯕꯀꯣ ꯐꯨꯠꯕꯣꯜ ꯀꯣ ꯕꯨꯣꯂꯤꯕꯣꯗꯤ ꯅꯨꯄꯤꯒꯤ ꯑꯣꯏꯕꯅꯤꯅꯀꯣ ꯐꯨꯕꯣꯜꯗꯣ ꯁꯅꯥꯅꯤꯅꯦꯕꯝꯣꯏꯁꯨꯣ ꯑꯩ ꯈꯪꯍꯦ ꯑꯃꯨꯛ ꯍꯥꯏꯕꯤꯔꯦ ꯌꯨꯝꯗ ꯑꯗ ꯃꯣꯏꯗꯀꯣ ꯍꯥꯏꯅꯀ ꯍꯥꯏ ꯌꯥꯎꯕꯗ ꯐꯣ ꯑꯗ ꯍꯥꯏꯕ ꯑ ꯈꯗ ꯑꯣꯏꯅꯤ ꯀꯣ ꯍꯥꯏꯗꯤ ꯐꯔꯦ ꯌꯥꯝ ꯅꯪꯗꯤ ꯑꯗꯨꯝꯅꯦ ꯅꯣꯏ ꯈꯨꯟꯗꯒꯨꯝꯕ ꯅꯣꯏ ꯂꯩꯀꯥꯏꯒꯨꯝꯕꯗ ꯕꯣꯜꯒꯨꯝꯕ ꯇꯣꯔꯅꯃꯦꯟꯒꯨꯝꯕ ꯂꯩ ꯀꯟ ꯆ꯭ꯔꯣ ꯍꯕ
ꯌꯦꯡꯕꯗꯤ ꯆꯠꯂꯦ ꯑꯗꯨꯕꯨ ꯑꯩꯈꯣꯏ ꯁꯅꯥꯕꯨꯗꯤ ꯀꯣ ꯄꯥꯡꯊꯣꯛꯇꯕ ꯅꯨꯄꯥꯒꯤꯗꯤ ꯍꯦꯛ ꯍꯦꯛ ꯄꯥꯡꯊꯣꯛꯄꯤꯑꯕꯀꯣ ꯑꯗꯨꯕꯨ ꯑꯁꯤꯗꯗꯤ ꯑꯃꯨꯛꯀ ꯑꯩꯈꯣꯏ ꯅꯨꯄꯤꯒꯤꯗꯤ ꯇꯧ ꯗ ꯅꯨꯄꯥ ꯑꯩꯈꯣꯏꯒꯤꯗꯤ ꯌꯥꯝ ꯇꯧꯋꯦ ꯑꯣ ꯌꯦꯡꯕꯁꯨ ꯆꯠꯅꯦ ꯄꯥꯡꯊꯣꯛꯑꯦ ꯑꯗꯨꯒꯨꯝꯕꯗꯣ
ꯍꯣꯏ ꯅꯨꯄꯥꯀꯤꯗ ꯌꯥꯝ ꯌꯥꯝꯉ ꯅꯨꯄꯤꯒꯤꯗ ꯌꯥꯝ
ꯍꯣꯏ ꯑꯗꯨꯒꯤ ꯑꯩꯈꯣꯏ ꯈꯨꯟ ꯂꯩ ꯁꯥꯕꯤꯁꯤꯡꯁ ꯑꯗꯨꯒꯨꯝꯕ ꯑꯃ ꯐꯥꯎ ꯍꯥꯏꯇꯕꯅꯦ
ꯍꯥꯏꯕꯗꯤ ꯅꯨꯄꯤꯒꯤꯁꯨ ꯅꯨꯄꯥꯒꯤꯁꯨ ꯍ ꯌꯥꯝꯅꯊꯗꯤꯦ ꯐꯀꯣ ꯃꯤꯁꯤꯡꯅꯁꯨ ꯑꯗꯨꯝ ꯀꯩ ꯍꯥꯏꯁꯨꯔ ꯃꯤꯁꯨ ꯌꯥꯝꯌꯥꯝꯅ ꯃꯗꯅ ꯌꯥꯝꯗꯅꯤꯕꯀꯣ ꯑꯩꯈꯣꯏꯅ ꯀꯔꯤꯝꯇ ꯈꯪꯕꯤꯒꯗꯦ ꯑꯗꯣ ꯅꯪꯒꯤ ꯑꯗ ꯏꯅ ꯂꯩꯕꯗꯨ ꯑꯗꯨꯝ ꯂꯩꯕꯗꯣ ꯅꯨꯡꯉꯥꯏꯕ꯭ꯔꯣ ꯑꯥꯎ ꯂꯩ ꯃꯅꯤꯀꯣ ꯌꯨꯝ ꯅꯔꯒ ꯇꯅꯤ ꯆꯌꯦꯕꯅꯦꯔꯉ ꯇꯥꯕ꯭ꯔꯣ ꯇꯔꯄ ꯑꯗꯨꯝ ꯂꯩꯕꯁꯦ ꯌꯥꯝ ꯐꯔ ꯁꯨꯗ ꯏ ꯇꯕ ꯀꯃꯥꯏ ꯇꯧ ꯑꯣꯏꯔ ꯀꯗꯅꯣ